ꯇꯥꯔꯦ ꯇꯥꯔꯦ ꯇꯥꯔꯦ ꯇꯥꯔꯦ ꯇꯥꯔꯗ ꯄ꯭ꯔꯣ
ꯇꯥꯔꯦ ꯇꯥꯔꯦ ꯇꯥꯔꯦ ꯊꯥꯕꯨ ꯊꯣꯛꯄ ꯍꯧꯔꯛꯑꯦ
ꯀꯃꯥꯏ ꯀꯃꯥꯏ ꯇꯧꯔꯤꯒꯦ ꯅꯨꯡꯉꯥꯏꯔꯤꯕ꯭ꯔꯣ
ꯌꯥꯝ ꯅꯨꯡꯉꯥꯏꯔꯤꯌꯦ ꯁꯣꯝꯕꯒꯨꯨꯔꯦ ꯄꯣꯛꯄ ꯅꯨꯃꯤꯠꯁꯤꯕꯣ
ꯅꯃꯥꯟꯅꯕ ꯇꯤꯟꯅꯒ꯭ꯔ ꯑꯗꯨꯐꯥꯎ ꯈꯪꯗꯕ
ꯑꯩꯁꯦ ꯅꯤꯡꯗꯦ ꯅꯤꯡꯁꯤ ꯁꯤꯡꯒꯨꯝ ꯇꯧꯕ ꯑꯗꯣ ꯆꯦꯟ ꯍꯥꯏꯗꯤ ꯄꯨꯔꯝꯕꯅꯦ ꯑꯩꯁꯨ ꯅꯪꯒꯤꯗꯣ ꯑꯗꯣ ꯅꯝꯕꯔ ꯑꯅꯤꯁꯦ ꯀꯔꯝꯕꯅꯣ ꯀꯔꯝꯕꯅꯣ ꯒ꯭ꯌꯥꯟ ꯇꯥ ꯑꯗꯨꯒꯤꯅꯉꯣ ꯅꯪꯉꯛꯏꯁꯦ
ꯇꯥꯅꯤꯡꯇꯦ ꯍꯥꯡꯅꯔ ꯑꯗꯨꯗꯤ ꯅꯪꯒꯤ ꯁꯦꯞꯇꯦꯝꯕꯔ ꯁꯦꯚꯦꯟꯇꯤꯟ ꯅꯨꯡꯒꯤ ꯊꯥꯔꯇꯤ ꯋꯥꯟ ꯑꯣꯛꯇꯣꯕꯔ ꯑꯣꯝ ꯑꯩ ꯂꯣꯏ ꯅꯤꯡꯁꯤꯡꯉꯦ ꯁꯨꯔꯣꯁꯀꯨꯃꯥꯔꯒꯤ ꯁꯚꯦꯟꯇꯤꯟ ꯖꯨꯂꯥꯏ
ꯁꯪꯉꯤ ꯇꯩꯕꯨꯗꯤ ꯂꯩꯅ
ꯎꯝ ꯏꯁꯤꯡ ꯑꯣꯏꯨꯔꯅ ꯌꯥꯔꯦ ꯀꯥꯎꯍꯟꯈ꯭ꯔꯣ ꯌꯥꯔꯦ
ꯀꯧꯍꯜꯂꯣꯏꯕꯦꯝꯃ ꯂꯩꯕꯩꯀꯣꯠ ꯂꯣꯏꯅ ꯂꯩ ꯑꯩꯉꯣꯟꯗ ꯀꯥꯏ ꯌꯥꯝ ꯈꯜꯂꯣꯅꯣ ꯑ ꯃꯇꯝꯝꯖꯅ ꯐꯖꯅ ꯀꯩꯅꯣꯗ ꯕꯣꯔ ꯄꯤꯕꯤꯗꯣꯏꯅꯦ ꯍꯌꯦꯌꯦꯦ
ꯎ ꯑꯩꯈꯣꯏ ꯑꯩꯈꯣꯏ ꯀꯀꯥꯒꯤ ꯀꯩꯅꯣꯒꯤ ꯃꯥꯒꯤ ꯁ꯭ꯀꯨꯜ ꯁꯪꯒꯥꯕꯒꯤ ꯗꯦꯠ ꯇꯥꯡ ꯇꯔꯥꯗ ꯁꯨꯃꯥꯡ ꯂꯤꯗꯥ ꯂꯩꯑꯦ
ꯑꯣ ꯀꯗꯥꯏꯗ ꯇꯧꯗꯣꯏꯅꯣ ꯅꯣꯏꯒꯤ
ꯏꯁꯁꯀꯨꯜꯗ ꯑꯗꯨ ꯇꯧꯒꯅꯤ
ꯃꯣꯏꯒꯤ ꯀꯩꯅꯣꯗꯣ
ꯄꯥꯔꯇꯤꯁꯤ ꯌꯥꯝ ꯅꯨꯡꯉꯥꯏꯕꯗꯤ ꯑꯣꯏꯗꯦꯗ ꯃꯣꯏ ꯐꯪꯅꯗꯦ ꯍꯥꯏꯌꯦ ꯑꯗꯨꯒꯤ ꯀꯩꯅꯣꯝ ꯇꯧꯋꯦ ꯏꯕꯣꯌꯥ ꯃꯣꯏ ꯀꯥꯡꯕꯨ ꯇꯧꯋꯤ
ꯑꯗꯨ ꯍꯥꯏꯗꯤ ꯅꯨꯡꯉꯥꯏꯕ ꯄꯥꯔꯇꯤ ꯑꯣꯏꯔꯗꯤ ꯂꯥꯛꯄ ꯌꯥꯏ ꯅꯨꯡꯉꯥꯏꯇꯕ ꯑꯣꯏꯔꯗꯤ ꯅꯨꯡꯉꯥꯏꯇ
ꯁꯤꯄꯨ ꯌꯥꯝ ꯃꯣꯏꯁ ꯅꯨꯡꯉꯥꯏꯕꯅꯦ ꯑꯗꯨꯝ ꯀꯩꯅꯣꯒꯨꯝꯕꯗꯣ ꯀꯩ ꯍꯥꯏꯈ꯭ꯔꯦ ꯎ ꯖꯒꯥꯗꯤ ꯁꯣꯏ ꯌꯥꯎꯕ ꯀꯥꯡꯕꯨꯗꯨꯅꯦ
ꯍꯣꯏ ꯌꯦꯡꯉꯁꯦ ꯍꯌꯦꯡ ꯀꯩꯅꯣ ꯇꯧꯕ ꯅꯨꯃꯤꯠ ꯑꯣꯏꯔꯗꯤ ꯅꯣꯡꯅꯒ ꯆꯨꯒꯟꯕꯒ ꯍꯧꯖꯤꯛ ꯀꯥꯟꯁꯤꯀꯣ ꯑꯗꯨꯗꯣ ꯍꯌꯦꯡ ꯐꯖꯅ ꯌꯦꯡꯉꯒ ꯂꯥꯛꯑꯒꯦ ꯂꯥꯛꯑꯁꯨ ꯀꯩꯅꯣ ꯇꯧꯋꯦ ꯅꯪ ꯍꯥꯏꯗꯤ ꯅꯣꯇꯤꯁ ꯊꯣꯛꯑꯒꯗꯤ ꯅꯣꯏꯒꯤ ꯑꯥꯗ ꯋꯥꯋꯀꯤꯡ ꯑꯋꯥꯔꯗꯨꯣ ꯀꯃꯥꯏꯅ ꯇꯧꯒꯦ ꯍꯥꯏꯕ ꯊꯕꯛ ꯇꯧꯕꯒꯤ ꯃꯇꯝꯗꯣ
ꯑꯩꯈꯣꯏꯁꯤ ꯌꯥꯝꯗꯦꯃꯦ ꯄꯨꯡ ꯃꯥꯄꯟꯁꯦ ꯑꯅꯤ ꯐꯥꯎꯗꯅꯦꯃꯦ
ꯑꯣ ꯑꯗꯨꯒ ꯑꯗꯨꯝ ꯍꯥꯡꯉꯕꯀꯣ
ꯍꯥꯡꯉ ꯀꯣꯏꯅꯤ ꯍꯥꯡꯉ ꯇ ꯇ
ꯑꯣ ꯑꯗꯨꯒ ꯀꯃꯥꯏꯅ ꯀꯩꯅꯣꯗꯤ ꯅꯣꯡꯃꯥꯏꯖꯤꯡꯒꯨꯝꯕ ꯂꯩꯕꯗꯤ ꯀꯃꯥꯏꯅ ꯇꯧꯕ
ꯁꯨꯇꯤ ꯂꯣꯏ ꯂꯩꯔꯅꯤ ꯁꯨꯇꯤ ꯅꯣꯡꯃꯥꯏꯖꯤꯡ ꯑꯗꯣ ꯑꯩꯈꯣꯏꯗꯤ ꯑꯃꯨꯛꯀꯩ ꯍꯥꯏꯗꯤ ꯄꯨꯁꯇꯤ ꯊꯗ꯭ꯔꯦ ꯍꯧꯖꯤꯛ ꯇꯠ ꯇꯔꯤꯔꯤꯕ ꯊꯥꯡ ꯆꯥꯅꯤ ꯁꯨꯕꯗꯣ ꯍꯥꯟ ꯁꯤ ꯊꯥꯕꯗꯣ
ꯅꯪ ꯅ ꯄꯣꯛ ꯅꯨꯃꯤꯠꯁꯦ ꯍꯟꯗꯛꯀꯤꯁꯦ ꯄꯨꯔꯥ ꯑꯁꯦꯡꯕꯗ ꯇꯥꯕ꯭ꯔꯣ ꯇꯥꯗꯕ꯭ꯔꯣ ꯍꯟꯗꯛꯀꯤꯁꯦ ꯑꯣ ꯀꯔꯝ ꯀꯥꯟꯗ ꯇꯥꯈ꯭ꯔꯒꯦ
ꯃꯃꯥꯡ ꯆꯍꯤ ꯑꯅꯤ ꯃꯃꯥꯡ ꯇꯥꯈ꯭ꯔꯕꯅꯤꯅ
ꯑꯣ ꯍꯣꯏ ꯁꯦꯝꯕꯨ ꯇꯥꯗ꯭ꯔꯗꯤ ꯅꫭꯡꯃꯥꯏꯖꯤꯡꯒꯨꯝꯕ ꯇꯥꯔꯗꯤ ꯕꯦꯁ ꯇꯥꯔ ꯗꯧꯅꯤ
ꯅꫭꯡꯃꯥꯏꯖꯤꯡꯗꯤ ꯇꯥꯗꯔꯦꯗ
ꯎꯝ ꯑꯁ ꯉꯁꯤꯁꯦ ꯀꯃꯥꯏꯅ ꯇꯧꯒꯦꯗꯅꯦ ꯀ꯭ꯂꯥꯁ ꯑ ꯀꯩꯅꯣ ꯇꯧꯕ ꯆꯠꯂꯦ ꯑꯗꯨꯒꯅꯦ ꯑꯥ ꯑꯦꯝ ꯌꯨ ꯌꯧꯔꯛꯄꯩꯁꯦ ꯑꯁꯤꯗꯅꯦ ꯑꯩ ꯇꯧꯔꯤꯕ ꯅꯨꯄꯥꯗꯨꯅ ꯉꯁꯤꯗꯤ ꯂꯦꯞꯄꯁꯦꯅ ꯍꯥꯏꯔꯦ ꯑꯩꯅ ꯍꯤꯡ ꯑꯩꯅ ꯋꯥꯈꯜꯁꯦ ꯅꯨꯡꯉꯥꯏꯇꯕꯁꯦ ꯀꯩꯅꯣ ꯂꯣꯏꯔꯦ
ꯁ ꯑꯦꯝ ꯌꯨ ꯆꯪꯉꯦ ꯆꯪꯉꯒ ꯍꯣꯁꯇꯦꯜꯗꯨꯗ ꯆꯪꯉ ꯃꯇꯨꯡꯗ ꯑꯦꯞꯁꯨ ꯑꯃꯨꯛ ꯄꯥꯏꯔꯦ ꯑꯗꯨꯒ ꯑꯃꯨꯛ ꯀꯅꯥ ꯀꯅꯥꯅꯣ ꯎꯅꯔꯦ ꯎꯟꯅꯅꯕ ꯍꯥꯏꯁꯦ ꯋꯥꯔꯤ ꯁꯥꯟꯅꯕꯅꯦꯀꯣ ꯇꯁꯦꯡꯅ ꯊꯦꯡꯅꯔꯒ ꯎꯅꯔꯨꯕ ꯅꯠꯇꯦ ꯑꯗꯨꯒ ꯁꫭꯠ ꯀꯠ ꯇꯧꯅꯔꯒ ꯑꯗꯨꯝ ꯏꯔꯥꯡ ꯈꯔ ꯇꯧꯅꯔꯒ ꯑꯗꯨꯝ ꯍꯜꯂꯛꯑꯦ
ꯀꯩꯅꯣ ꯃꯤ ꯃꯤ ꯃꯁꯛ ꯃꯁꯛ ꯑꯣꯏꯅ ꯊꯦꯡꯅꯗꯕ
ꯊꯦꯡꯅꯗꯦ ꯃꯣꯏ ꯐꯣꯇꯣꯕꯨꯗꯤ ꯊꯥꯔꯦ ꯑꯗꯣ ꯃꯤꯗꯤ ꯊꯦꯡꯅꯔꯛꯇꯦ ꯊꯦꯡꯁꯨ ꯊꯦꯡꯅꯅꯤꯡꯗꯕ ꯑꯩꯅ ꯃꯁꯛꯇꯨ ꯌꯥꯝ ꯊꯤ ꯍꯥꯏꯕ ꯀꯃꯥꯏꯅ ꯎꯅꯁꯦꯒ ꯍꯥꯏꯔꯦ ꯍꯣꯏ ꯁ ꯀꯩꯅꯣꯗꯒ ꯂꯥꯑꯣ ꯁꯤ ꯍꯣꯁꯇꯦꯜ ꯅꯝꯕꯔꯗꯒ ꯂꯥꯛꯑꫭꯒ ꯍꯥꯏ ꯑꯗꯨꯒ ꯑꯩꯅ ꯃꯁꯛ ꯊꯤ ꯈꯨꯊꯤꯗꯨ ꯎꯅꯕꯕ ꯕꯤꯠ ꯂꯩꯇꯕ ꯑꯗꯨꯒꯤ ꯑꯩꯅ ꯑꯩ ꯌꯨꯝ ꯆꯠꯇꫭꯔꯦ ꯍꯥꯏꯔ ꯂꯥꯛꯄ
ꯅꯁꯥꯏ ꯐꯣꯇꯣ ꯍꯥꯞꯄ꯭ꯔꯣ ꯅꯪꯒꯤꯗꯤ
ꯍꯥꯞꯇꯦꯍꯦ ꯑꯩꯥ ꯑ ꯀꯩꯅꯣꯒꯤ ꯍꯥꯞꯄꯦ ꯂꯥꯡꯃꯩꯗꫭꯡꯗꯒꯤ ꯑꯍꯤ ꯍꯤ ꯍꯤ ꯅꯨꯄꯥ ꯑꯃꯒꯤ ꯍꯥꯞꯄꯦ
ꯎꯝ
ꯍꯣ ꯉꯁꯥꯏꯅꯦ ꯁꯤꯗ ꯀꯛꯆꯤꯡꯗꯅꯦ ꯀꯩꯅꫭꯝ ꯍꯥꯏꯒꯦ ꯀꯛꯆꯤꯡ ꯑꯗꯨꯗꯅꯦ ꯀꯛꯆꯤꯡꯗꯁꯨ ꯑꯃꯝ ꯄꯥꯏꯔꯦꯕꯀꯣ ꯑꯩ ꯉꯁꯤ ꯈꯛꯇꯪ ꯄꯥꯏꯕꯅꯦ ꯅꯍꯥꯟꯈꯩ ꯄꯥꯏꯗꯦꯀꯣ ꯑꯗꯨꯒ ꯀꯩꯅꯣ ꯇꯧꯔꯤꯕ ꯑꯩꯗꯤ ꯑꯁꯦꯡꯕ ꯐꯣꯇꯣ ꯊꯥꯖꯤꯜꯂꯨꯔꯦꯕ ꯀꫭ ꯃꯥꯁꯦ ꯗꯣꯛꯇꯔꯒꯤ ꯐꯨꯔꯤꯠꯀ ꯇꯧꯔꯒ ꯑꯦꯄ꯭ꯔꯣꯟꯒ ꯇꯧꯕꯗꯨꯗ ꯑꯩ ꯁꯤ ꯗꯣꯛꯇꯔ ꯃꯥꯜꯂꯨꯔꯦ ꯑꯗꯨꯒꯕꯨ ꯃꯥꯁꯦ ꯀꯩꯅꯣ ꯊꯥꯔ ꯃꯥꯅ ꯐꯣꯇꯣ ꯊꯥꯔꯛꯄꯁꯨꯅꯦꯕ ꯑꯣ ꯇꯤꯗ ꯂꯩꯕꯩ ꯊꯥꯔꯛꯑꯦꯕꯀꯣ
ꯑ
ꯑꯗꯨꯒ ꯀꯅꯣ ꯇꯧꯔꯦꯕ ꯃꯁꯛꯇꯨ ꯄꯨꯔꯥ ꯎꯠꯊꯣꯛꯇ꯭ꯔꯦꯕꯀꫭ ꯑꯩꯒꯤꯗꯨꯅ ꯄꯨꯔꯥ ꯎꯠꯂꯦꯕꯀꯣ ꯑꯗꯨꯒ ꯑ ꯅꯪꯁꯦ ꯑꯩꯅ ꯈꯪꯉꯦ ꯕꯤꯁꯣ ꯅꯠꯇ꯭ꯔ ꯈꯣꯠꯇ꯭ꯔꯒ ꯇꯧꯔꯑꯦ ꯈꯪꯉꯕ꯭ꯔꯥ ꯑꯩꯅ ꯃꯤ ꯃ ꯃꯤꯗꯨꯗꯤ ꯃꯁꯛ ꯈꯪꯍꯧꯗ꯭ꯔꯕ ꯃꯁꯛꯇꯨ ꯇꯥꯛꯑꯣ ꯌꯥꯗꯕ ꯇꫭꯏꯁꯦ
ꯑꯣꯏ ꯗꯦ ꯁꫭꯏꯗꯅ
ꯑꯗꯣ ꯑꯩꯅ ꯈꯟꯕꯗ ꯏꯃꯥ ꯍꯣꯁꯄꯤꯇꯥꯜꯗꯅꯦ ꯂꯩꯕ ꯗꯣꯛꯇꯔ ꯑꯣꯏꯕ ꯃꯥꯜꯂꯦꯕ ꯅꯪ ꯈꯪꯕꯒ ꯂꯩꯕ꯭ꯔꯕ
ꯑꯩ ꯈꯪꯗꯦꯗ ꯑꯗꯨꯒꯨꯝꯕꯗꯤ
ꯑꯗꯨꯃ ꯑꯩꯗꯤ ꯁꯇ꯭ꯔꯦꯠꯅꯤꯒ ꯍꯥꯏꯌꯦ ꯃꯥꯅ
ꯎꯝ ꯑꯩꯗꯤ ꯁ꯭ꯋꯥꯏꯒꯤꯗꯤ ꯀꯥ ꯍꯦꯟꯅ ꯀꯌꯥ ꯀꯩ ꯇꯧꯗꯦꯗ ꯃꯊꯛ ꯂꯩꯀꯥꯏ ꯅꯠꯇ꯭ꯔꯗꯤ ꯀꯌꯥ ꯇꯧꯗꯦꯗ
ꯑꯣ ꯑꯩꯅ ꯍꯥꯏꯗꯤ ꯁꯨꯝ ꯑꯈꯣꯏ ꯕꯦꯖꯀꯨꯝꯕꯗꯒ ꯅꯪ ꯁꯨꯝ ꯍꯥꯏꯗꯤ ꯁꯤꯗ ꯄꯣꯁꯇꯤꯡ ꯇꯥꯕ ꯂꯩ ꯗꯅꯀꯣ ꯑꯩꯅ ꯁꯤꯗ ꯀꯩꯅꯣ ꯌꯥꯎꯕ ꯂꯩꯗꯅꯀꯣ ꯊꯕꯛ ꯄꯨꯕ ꯑ ꯁꯨꯝ ꯈꯪꯕ ꯂꯩꯕ꯭ꯔꯥ ꯍꯪꯕꯒꯤꯅꯤꯗ ꯃꯥꯗꯨꯁꯨ ꯀꯛꯆꯤꯡ ꯃꯆꯥꯥꯗꯤ ꯃꯥꯟꯗꯦꯕ ꯑꯗꯣ
ꯎꯝ ꯎꯝ ꯍꯥꯏꯗꯤ ꯑꯗꯨꯨꯝꯝꯕꯗꯤ
ꯑꯩꯗꯣ ꯃꯁꯛꯇꯣ ꯑꯩꯅ ꯅꯪ ꯑꯩꯁꯦ ꯅꯪꯁꯦ ꯑꯩꯅ ꯈꯪꯕ ꯃꯤ ꯑꯣꯏꯕ꯭ꯔꯥꯅ ꯍꯪꯉꯦꯕꯀꯣ ꯑꯗꯨꯒ ꯅꯠꯇꯦꯅꯁꯨ ꯍꯥꯏꯔꯛꯄ ꯑꯗꯨ ꯑꯩꯅ ꯑꯗꯨꯒ ꯅꯪꯅ ꯑꯩ ꯀꯃꯥꯏꯅ ꯈꯪꯉꯤꯅꯣ ꯍꯥꯏꯀꯥꯟꯗ ꯍꯪꯀꯥꯟꯗꯁꯨ ꯅꯪꯀꯣ ꯅꯪꯁꯦ ꯌꯥꯝ ꯇꯣꯏꯅ ꯎꯔꯦ ꯈꯣꯠꯂꯦ ꯇꯧꯔꯛꯑꯦ
ꯑꯗꯨ ꯅꯍꯪ ꯈꯪꯕ ꯃꯤ ꯑꯣꯏꯗꯨꯅꯦ ꯅꯪꯗꯤ ꯕꯖꯥꯔꯗ ꯑꯗꯨꯝ ꯆꯥ ꯂꯩꯕꯅꯤꯅ ꯑꯗꯒꯤ ꯕꯖꯥꯔ ꯍꯥꯏꯕꯗꯤ ꯑꯗꯨꯝ ꯂꯩꯗꯅ ꯅꯣꯏ ꯅꯣꯏ ꯏꯃꯥ ꯍꯣꯏ ꯀꯩꯀꯩ ꯄꯣꯠ ꯆꯩ ꯇꯣꯛ ꯈꯣꯠꯆꯤꯟ ꯇꯧꯕ ꯑꯗꯨꯝ ꯍꯥꯏꯗꯤ ꯃꯣꯏꯁꯨ ꯕꯖꯥꯔꯗ ꯑꯗꯨꯋꯥꯏꯗꯤ ꯑꯣꯏꯗꯤ ꯑꯣꯏꯗꯣꯏꯅꯦꯕ ꯑꯗꯨꯗꯤ ꯍꯥꯏꯗꯤ ꯍꯧꯖꯤꯛꯀꯤ ꯀꯩꯅꯣ ꯍꯣꯁꯄꯤꯇꯥꯜ ꯀꯩꯒꯨꯝꯕ ꯄꯨꯕ ꯅꯠꯇ꯭ꯔꯁꯨ ꯑꯗꯨꯝ ꯑꯗꯨꯋꯥꯏꯒꯤ ꯑꯗꯨꯝ ꯕꯖꯥꯔ ꯃꯌꯥꯒꯨꯝꯕ ꯀꯩꯒꯨꯝꯕꯗꯤ ꯑꯗꯨꯝ ꯑꯣꯏꯗꯣꯏꯅꯦꯕ
ꯎꯝ ꯑꯗꯨꯗ ꯎꯔꯤꯕ꯭ꯔꯥ ꯅꯠꯇ꯭ꯔꯒ ꯀꯗꯥꯥꯏꯗ ꯎꯔꯤꯕꯅꯣ ꯈꯪꯗꯦ ꯑꯗꯨꯒꯤ ꯃꯤꯡꯒ ꯈꯪꯉꯝꯕꯗꯨꯗꯤ ꯑꯣ ꯉꯛꯇ꯭ꯔꯅꯦ
ꯅꯪꯒꯤ ꯃꯤꯡꯗꯤ ꯂꯣꯠꯂꯒ ꯍꯥꯞꯄ꯭ꯔꯕ
ꯑꯩ ꯑꯩ ꯃꯤꯡ ꯑꯃꯨꯛ ꯍꯥꯞꯄꯟꯗꯦ ꯍꯥꯏꯕ ꯐꯣꯇꯣꯗꯨꯕꯨꯗꯤ ꯑꯩ ꯅ ꯉꯈꯩ ꯐꯦꯛ ꯂꯣꯏꯅ ꯁꯤꯖꯤꯟꯅꯩꯀꯣ ꯑꯗꯨꯒ ꯑ ꯀꯩꯅꯣꯗꯣ ꯉ ꯈꯛꯇꯪꯅꯦꯕ ꯑꯩꯅ ꯅꯨꯡꯉꯥꯏꯇꯦꯅ ꯔꯤꯌꯦꯜꯗꯣ ꯍꯥꯞꯄꯣꯔꯦ ꯑꯁꯦꯡꯕꯗꯣ ꯍꯥꯞꯄꯣꯔꯑꯦ ꯑꯗꯨꯒꯕꯨ ꯄꯨꯔꯥ ꯃꯁꯤ ꯊꯋꯥꯏ ꯅꯨꯡꯉꯥꯏꯇꯦ ꯁꯦ ꯑꯗꯨꯒ ꯑꯩ ꯅꯨꯡꯉꯥꯏꯃꯟꯗꯨꯗꯨꯗ ꯑꯩ ꯑꯁꯤ ꯃꯌꯥꯏꯀꯥꯏꯒꯤ ꯅꯨꯄꯤꯗꯨꯗ ꯍꯥꯏꯔꯦ ꯃꯉꯥꯟ ꯇꯝꯃꯨꯔꯦ ꯑꯗꯨꯒ ꯈꯨꯗꯛꯇ ꯕ꯭ꯂꯣꯛ ꯇꯧ ꯈꯣꯠꯂ ꯐꯦꯛ ꯑꯣꯏꯔꯝꯒꯅꯤ ꯈꯣꯠꯂꯝꯒꯅꯤ ꯍꯥꯏꯔ ꯃꯥꯅ ꯍꯥꯏꯔꯛꯑꯦ ꯑꯗ ꯑꯩꯅ ꯃꯃꯤꯡꯗꯗꯤ ꯈꯪꯗꯣꯛꯀꯦ ꯀꯃꯥꯏꯅ ꯇꯧꯕꯅꯣ ꯃꯤꯗꯨꯅ ꯈꯪꯗ ꯀꯅ ꯑꯩꯅ ꯑꯦꯀꯥꯎꯟ ꯑꯇꯣꯞꯄꯗꯒꯤ ꯑꯃꯨꯛ ꯃꯦꯁꯦꯁ ꯊꯥꯖꯤꯜꯂꯦ ꯑꯗꯣ ꯍꯧꯖꯤꯛ ꯐꯥꯎꯒꯤꯗꯤ ꯑꯣꯟꯂꯥꯏꯟ ꯂꯩꯇ꯭ꯔꯤ ꯃꯥꯗꯣ
ꯆꯅꯅꯤꯪ ꯅꯪꯅ ꯊꯥꯕ ꯑꯣꯏꯅ ꯑꯗꯨꯝ ꯈꯪꯉꯅꯤ
ꯈꯪꯒꯗ꯭ꯔꯣ ꯑꯗꯨꯕꯣ ꯈꯪꯉꯣꯏꯗ
ꯈꯪꯒꯅꯤ ꯈꯪꯉꯅꯤ ꯍꯧꯖꯤꯀꯥꯟ ꯌꯥꯝ ꯁꯤꯡꯕꯅꯤ ꯅꯪ ꯈꯪꯗꯕꯩꯅꯤ
ꯑꯩ ꯑꯇꯣꯞꯄꯗꯤ ꯊꯥꯈꯤꯗ꯭ꯔꯅꯦ ꯍ ꯃꯤ ꯑꯇꯣꯞꯄꯗꯁꯨ ꯍꯥꯏ ꯍꯥꯏꯗꯣꯏ ꯍꯥꯏꯅꯩꯗꯅꯀꯣ ꯑꯗꯨꯝ ꯍꯥꯏ ꯈꯈꯤꯛꯇꯪ ꯊꯥꯒꯤꯈꯤꯕꯅꯦ ꯑꯇꯩ ꯌꯥꯝ ꯍꯦꯟꯖꯤꯟꯕ ꯅꯪ ꯀꯅꯥꯅꯣ ꯈꯣꯠꯄꯅꯣꯒ ꯍꯪꯈꯤꯗꯦꯕ ꯀꯩꯁꯨ
ꯎꯝ ꯁꯪꯒꯤꯗ ꯀꯁꯟꯖꯧ ꯀꯣ ꯍꯜꯂꯣ ꯍꯧꯖꯤꯛꯀꯥꯟꯗꯤ ꯌꯥꯝ ꯁꯦꯡꯕꯅ ꯆꯤꯡꯕ ꯌꯥꯝ ꯂꯩꯕꯅꯤ
ꯄ ꯀꯠꯇꯨ ꯀꯔꯗꯤ ꯀꯔꯤꯝ ꯊꯥꯈꯤꯗꯦꯕꯀꯣ ꯐꯣꯇꯣꯗꯨꯗꯪ ꯊꯥꯈꯤꯕꯅꯦꯕ ꯑꯗꯣ ꯃꯥ ꯍꯥꯏꯅꯤꯀꯣ ꯅꯃꯥꯟꯅꯕꯤ ꯂꯩꯕ꯭ꯔꯥ ꯀꯩꯅꯣ ꯀꯣꯏꯅꯒꯦ ꯑꯗꯨꯒ ꯅꯪꯁꯨ ꯇꯧꯕ ꯌꯥꯅꯕ ꯍꯥꯏ ꯑꯩꯅ ꯑꯩꯅ ꯑꯦꯞꯁ ꯄꯥꯏꯔꯤꯁꯦ ꯑꯩꯅ ꯇꯧꯅꯕꯩ ꯈꯛꯇꯧꯅ ꯑꯩꯅ ꯑꯦꯞꯁ ꯄꯥꯏꯔꯤꯁꯤꯕꯣ ꯑꯩꯅ ꯉꯥꯡꯒꯤꯕꯅꯦ ꯑꯗꯨꯒꯨꯝꯕꯆ ꯑꯗꯨꯒꯨꯝꯕ ꯅꯥꯇꯩ ꯆꯥꯗꯕ ꯊꯕꯛꯇꯣ ꯑꯩꯉꯣꯟꯗ ꯍꯥꯏꯔꯛꯀꯅꯣ ꯈꯣꯠꯀꯅꯣꯒ ꯇꯧꯔꯒ ꯉꯥꯡꯕꯅꯦꯕ ꯑꯩꯅ
ꯌꯨꯝꯗ ꯄꯥꯎ ꯂꯥꯛꯆꯁꯅꯤꯡꯅꯤ ꯀꯣꯛ ꯆꯠꯁꯤꯟꯂꯣ ꯅꯣꯏ ꯑꯗꯨꯗ ꯑꯩ ꯃꯤ ꯑꯣꯏꯕꯅꯦ ꯂ ꯍꯥꯁꯇ
ꯑꯗꯨꯅ ꯑꯩꯁꯨ ꯀꯤꯔꯕꯅꯦ ꯍꯥꯏꯕ ꯑꯗꯨꯩ ꯅꯛꯁꯨ ꯅꯛꯑꯦꯕ ꯃꯥꯥ ꯂꯩꯗꯣ
ꯍꯣꯏ ꯑꯗꯨꯅꯦ ꯅꯪꯅ ꯂꯩꯕ ꯖꯒꯥꯁꯤꯅ ꯀꯗꯥꯥꯏ ꯂꯩꯔꯦ ꯊꯥꯕ ꯌꯨꯝꯗꯩ ꯊꯥꯏꯔ ꯄꯗ ꯃꯊ ꯀꯌꯥ ꯂꯩ꯭ꯔ
ꯃꯤꯇꯔ ꯎꯠꯇꯕꯤ ꯑꯃ ꯂꯩꯗꯥꯏꯅꯦ꯫
ꯌꯥꯝꯅ ꯋꯤꯗꯤꯟ ꯋꯤꯗꯤꯟ ꯍꯟꯗ꯭ꯔꯦꯗꯠꯇ ꯑꯣꯏꯗꯣꯏꯔꯥ ꯎꯝ꯫
ꯠꯇꯤ ꯑꯣꯏꯗꯦ ꯑꯩꯒꯤ ꯑꯩꯅ ꯍꯦꯛ ꯀꯩꯅꯣꯗ ꯅꯛꯅꯔꯤꯗꯣ ꯑꯗꯨꯗꯤ ꯍꯟꯗ꯭ꯔꯦꯗ ꯇꯨ ꯍꯟꯗ꯭ꯔꯦꯗ ꯂꯩꯌꯦꯕꯀꯣ ꯃꯥ ꯑꯩꯅ ꯑ ꯐ꯭ꯋꯥꯏ ꯅꯛꯅꯕ ꯃꯤꯗꯨꯗꯤ ꯑꯗꯨꯗꯤ ꯀꯣ ꯀꯤꯂꯣꯃꯤꯇꯔ ꯊꯣꯛꯑꯦꯕ꯫ ꯈꯪꯉꯕ꯭ꯔꯥ ꯑꯗꯨꯒ ꯍꯧꯖꯤꯛꯀꯤ ꯅꯨꯄꯥꯁꯤꯅ ꯑꯃꯨꯛ ꯑꯗꯨꯒꯤ ꯃꯇꯨꯡꯗ ꯂꯥꯛꯄꯅꯦꯕ ꯑꯗꯨꯑꯣꯏꯗꯤ ꯃꯥꯁꯦ ꯇꯨ ꯍꯟꯗ꯭ꯔꯦꯗ ꯅꯠꯇ꯭ꯔꯒ ꯊ꯭ꯔꯤ ꯍꯟꯗ꯭ꯔꯦꯠ ꯑꯗꯨꯋꯥꯏ ꯑꯣꯏꯗꯣꯏꯅꯦ ꯑꯗꯨꯗꯥꯏꯅ ꯑꯩꯅ ꯏꯃꯥ ꯍꯣꯆꯥ ꯑꯁꯨꯍ ꯑꯣꯏꯗꯣꯏꯔ꯭ꯔꯥꯅ ꯈꯜꯂꯤꯁꯦ꯫
ꯎꯝ
ꯎꯝ ꯑꯗꯨ ꯑꯩ ꯐꯕ ꯑꯃꯅ ꯁꯨꯝ ꯍꯥꯏꯗꯤ ꯑꯇꯣꯞꯄ ꯀꯥꯗꯨ ꯀꯥꯔꯅ ꯊꯥꯍꯧꯗꯕꯗꯨꯕꯨꯗꯤ ꯐꯩ ꯃꯤ ꯃꯁꯛ ꯈꯪꯑꯒꯀꯣ꯫
ꯅꯪꯒꯤ ꯍꯩꯅꯕꯤ ꯀꯩꯅꯣꯗꯣ ꯍꯥꯏꯔ ꯊꯥꯖꯤꯜꯂꯝꯃꯗꯤ꯫
ꯍꯥꯏꯔꯨꯌꯦ ꯃꯣꯏꯅ ꯊꯥꯔꯛꯇꯅ ꯑꯩ ꯊꯥ ꯌꯥꯄꫭꯟꯇꯦ ꯍꯧꯖꯤꯛꯀꯥꯟ ꯌꯥꯝ
ꯍꯥꯏ ꯌꯝ--ꯗꯤ ꯇꯩꯗꯨꯗꯤ ꯀꯩꯅꯣ ꯍꯥꯏꯔꯒ ꯐ꯭ꯂꯤꯁ ꯍꯥꯏꯔꯒ
ꯑꯗꯨꯏꯁꯨ ꯑꯗꯨꯗꯤ ꯑꯁꯨꯝ ꯍꯥꯏꯕꯩ ꯋꯥꯅꯤ ꯊꯑꯣꯏꯅ ꯀꯩꯅꯣꯗꯣ ꯑꯗꯨꯗ ꯉꯥꯎꯕ ꯅꯠꯇꯦ꯫
ꯎꯝ ꯉꯥꯎꯕ ꯀꯩ ꯁꯨꯝ ꯌꯦꯡꯅꯤꯡꯉꯨꯕꯒꯤ ꯋꯥꯔꯤꯅꯦꯕ꯫
ꯌꯦꯡꯉꯨꯕꯩ ꯋꯥꯅꯤ ꯁꯦꯁ
ꯎꯝ ꯑꯗꯨꯝ ꯅꯪꯗꯤ ꯌꯦꯡ ꯌꯦꯡꯗ꯭ꯔꯁꯨ ꯑꯗꯨꯝ ꯃꯤꯒꯤ ꯆꯑꯣꯡ ꯆꯃꯥꯏꯅ ꯎꯄ ꯈꯪꯉꯤ ꯗꯨꯗꯤ꯫
ꯎꯝ ꯅꯪ ꯅꯪꯅꯦ ꯏꯕꯦꯝꯃ ꯈꯪꯉꯤꯁꯦ ꯑꯩꯗꯤ ꯈꯪꯖꯗꯦ꯫
ꯎꯝ
ꯅꯪꯗꯤ ꯅꯪꯗꯤ ꯌꯥꯝ ꯅꯪꯗꯤ ꯌꯥꯝ ꯇ꯭ꯔꯥꯟꯁꯄꯦꯔꯦꯟ ꯑꯣꯏꯅ ꯈꯪꯕꯅꯦ꯫ ꯃꯧ ꯃꯤꯒꯁꯦ ꯂꫭꯏ ꯐꯨꯠ ꯐꯥꯎꯗꯣꯛ ꯈꯪꯕꯤꯗꯣ
ꯈꯪꯕꯤꯅꯦ ꯑꯩꯈꯣꯏꯗ ꯑꯦꯛꯁꯔꯦ ꯑꯦꯛꯁꯔꯦ ꯀꯩꯅꯣꯅꯦ ꯄꯥꯜꯂꯤꯁꯦ ꯏꯁꯀꯦꯟꯅꯔꯅꯦ ꯄꯥꯜꯂꯤꯁꯦ꯫
ꯎꯝ ꯗꯥꯛꯁ ꯃꯤꯠ
ꯗꯛꯏ ꯆꯥꯏ ꯃꯤꯠꯇ ꯃꯤꯠꯇ ꯄꯟ ꯆꯣꯡꯗꯣꯛꯄꯤꯗꯣ ꯃꯥꯒꯤ ꯃꯅꯨꯡꯒꯤ ꯀꯩꯀꯩ ꯌꯥꯎꯒꯦꯗ ꯂꯣꯏꯅ ꯎ꯫
ꯎꯝ ꯃ ꯊꯥꯕꯜꯁꯦ ꯑꯝꯇ ꯌꯦꯡꯉꯨ ꯍꯥꯏꯕ ꯊꯥꯁꯤ ꯌꯦꯡꯉꯨ ꯐꯖꯔꯛꯑꯦꯕ꯫
ꯊꯥꯁꯦ ꯐꯖꯔꯦ꯫
ꯅꯪ ꯀꯥꯏ ꯂꯩꯒꯦ ꯍꯧꯖꯤꯛꯐꯥꯎ ꯃꯊꯛꯇ ꯂꯩꯕ꯭ꯔꯥ ꯃꯈꯥꯗ ꯂꯩꯕ꯭ꯔꯣ꯫
ꯃꯈꯥꯗ ꯂꯩꯌꯦ ꯐꯝꯃꯤꯌꯦ ꯃꯥꯡꯒꯣꯟꯗ ꯑꯗꯨꯒ ꯊꯥ ꯌꯦꯡꯉꯤꯅꯦ꯫
ꯀꯅꯤꯕꯤ
ꯏꯁꯩ ꯁꯛꯂꯛꯀꯅꯤ ꯑꯗꯨꯅꯦ ꯃꯦꯡꯂꯕ ꯊꯥꯒꯤ ꯃꯉꯥꯜꯗ꯫ ꯂꯩꯁꯥꯠ ꯇꯝ ꯂꯦꯞꯄꯨꯛ ꯅꯤꯡꯁ
ꯌꯥꯔꯦ-ꯌꯥꯔꯦ-ꯌꯥꯔꯦ ꯏꯁꯩ ꯁꯛꯄ ꯌꯥꯏ ꯌꯥꯗꯦ ꯍꯥꯏꯔ ꯈꯪꯗꯦ꯫
ꯅꯪ ꯀꯁꯦ ꯌꯥꯔꯅꯤ
ꯍꯥꯏꯈꯣ ꯀꯣ ꯑꯣ ꯃꯤꯅꯤꯠ ꯊꯥꯔꯇꯤ ꯐꯥꯎꯗꯤ ꯆꯠꯍꯟꯁꯤꯍꯦ ꯑꯃꯗꯣ ꯄꯨꯡ ꯅꯤꯄꯥꯟ ꯃꯈꯥꯏꯗ ꯇꯧꯅꯁꯦꯅ ꯍꯥꯏꯈꯤꯕ ꯅꯣꯡꯗꯣ ꯏꯄꯥꯃ ꯇꯧꯅꯔꯦ
ꯍꯣꯏ ꯑꯩ ꯑꯃꯨꯛꯀ ꯇꯧꯔꯛꯀꯦ ꯎꯝ ꯑꯩ ꯑꯃꯨꯛ ꯇꯧꯔꯛꯀꯦ ꯎꯝ ꯊꯝ